ꯍꯂꯣ ꯍꯣꯏ ꯍꯣꯏ ꯇꯥꯏ
ꯅꯣꯏ ꯅꯨꯡꯁꯥ ꯊꯣꯛꯄ꯭ꯔꯅꯦ ꯍꯧꯖꯤꯛ
ꯍꯣꯏ ꯍꯣꯏ ꯑꯁꯁꯨ ꯌꯥꯝ ꯁꯥꯏꯗ
ꯑꯣ ꯑꯩꯈꯣꯏꯗꯗꯤ ꯍꯧꯖꯤꯛꯇꯤ ꯑꯥ ꯑꯩꯣꯏꯗꯤ ꯃꯝꯕ ꯑꯣꯏꯕ ꯃꯝꯃꯦ ꯍꯧꯖꯤꯛꯇꯤ
ꯑꯣ ꯑꯣ ꯑ ꯀꯔꯝ ꯇꯧꯔꯦ ꯋꯦꯗꯔꯗꯤ ꯁꯥꯕ ꯈꯣꯠꯄ
ꯉꯁꯤꯗꯤ ꯌꯥꯝ ꯁꯥꯗꯦ ꯑꯗꯨ ꯃ ꯃꯔꯛꯇ ꯁꯥꯔ ꯂꯥꯛꯀꯅꯤ ꯃꯔꯥꯗ ꯑꯗꯨꯝ ꯃꯝꯂꯥꯛꯀꯅꯤ
ꯎꯝ
ꯑꯗꯨꯝ ꯌꯥꯏꯗ ꯑꯌꯨ ꯑꯌꯨꯛ ꯄꯨꯡ ꯇꯔꯨꯛ ꯇꯔꯦꯠ ꯑꯗꯨꯋꯥꯏ ꯑꯗꯨꯝ ꯈꯤꯇꯪ ꯅꯣꯡ ꯆꯨꯅꯦꯕꯀꯣ
ꯍꯣꯏ
ꯑꯗꯨ ꯆꯨꯔꯕꯅꯤꯅ ꯅꯨꯡꯊꯤꯅꯗꯤ ꯑꯗꯨꯝ ꯌꯥꯝ ꯁꯥꯕꯗꯤ ꯅꯠꯇꯦ
ꯎꯝ ꯁꯥꯏ ꯑꯩꯈꯣꯏꯔꯣꯝꯗꯤ ꯌꯥꯝ ꯁꯥꯏ ꯁꯥꯔꯒ ꯀꯔꯤ ꯍꯥꯏꯅꯤ ꯁꯥꯕ ꯃꯑꯣꯡꯁꯨ ꯌꯥꯝ ꯇꯣꯡꯉꯥꯜꯂꯦ ꯑꯗꯨꯝ ꯍ ꯍꯛꯆꯥꯡꯗꯣ ꯀꯩꯅꯣ ꯇꯧꯔꯒ ꯑꯦ ꯍꯨꯃꯥꯡꯗꯤ ꯍꯨꯃꯥꯡ ꯉꯥꯛꯛꯇꯅꯦ
ꯎꯝ
ꯇꯨꯃꯤꯟꯅꯔꯨꯝ ꯃꯅꯨꯡꯗ ꯂꯩꯕ ꯐꯥꯎꯛ ꯉ ꯉꯛꯇꯅꯦ
ꯑꯁ ꯁꯥꯕ ꯀꯥꯟꯗꯗꯤ ꯅꯨꯡ ꯂꯩꯕꯗꯣ ꯍꯦꯟꯅ ꯁꯥꯕꯅꯦ ꯃꯄꯟꯗ ꯊꯣꯛ ꯑꯗꯣ ꯑꯗꯨꯝ ꯂꯝꯕꯤꯗ ꯆꯠꯄꯗꯤ ꯈꯤꯇꯪ ꯏꯪꯉꯦꯗꯅ
ꯍꯣꯏ ꯍꯣꯏ ꯎꯝ ꯕꯦꯠꯃꯤꯟꯇꯟꯁꯤꯅ ꯁꯤꯔ ꯇꯧꯔꯒ ꯈꯔ ꯁꯥꯕꯀꯣ ꯑꯗꯨꯒꯤ ꯑꯁ ꯅꯨꯡꯁꯥ ꯊꯣꯛꯂꯛꯄ ꯑꯃꯨꯛꯀ ꯆꯞ ꯆꯥꯅ ꯑꯦ ꯑꯗꯨꯗꯤ
ꯎꯝ ꯑꯗꯗꯨꯗꯤ ꯇꯞꯅ ꯁꯅꯥꯔꯁꯨ ꯌꯥꯏꯅꯦ ꯀꯣꯟꯅ ꯍꯧꯔꯦꯟ ꯏꯪꯕ ꯀꯥꯟꯗ
ꯍꯣꯏ ꯑꯩꯈꯣꯏ ꯑꯗꯨꯕꯨ ꯁꯣꯝꯒꯤꯗꯤ ꯑꯃꯨꯛꯀ ꯄꯨꯡ ꯇꯔꯨꯛ ꯃꯈꯥꯏ ꯑꯗꯨꯋꯥꯏꯗ ꯃꯝꯃꯦ
ꯑꯣ
ꯎꯝ ꯑꯗꯨꯒꯤ
ꯑꯗꯣ ꯑꯍꯤꯡꯗ ꯀꯩꯅꯣ ꯂꯥꯏꯠ ꯊꯝꯗ꯭ꯔꯣ ꯂꯥꯏ ꯊꯝꯃꯗꯤ ꯑꯍꯤꯡꯗ ꯁꯅꯕ ꯅꯨꯡꯉꯥꯏꯕꯅꯤꯅ
ꯍꯣꯏ ꯍꯣꯏ ꯂꯥꯏꯠ ꯊꯜꯂꯦ ꯂꯥꯏꯠ
ꯎꯝ ꯈꯪꯗ꯭ꯔꯦ ꯈꯪꯗ꯭ꯔꯦ ꯅꯨꯡꯉꯥꯏ ꯍꯥꯏꯒꯦꯔꯥ ꯅꯨꯡꯉꯥꯏ ꯇꯦ ꯍꯥꯏꯒꯦꯔ
ꯅꯨꯡꯉꯥꯏꯅꯕ ꯁꯅꯕ ꯅꯠꯇ꯭ꯔꯣ
ꯍꯣꯏ ꯅꯨꯡꯉꯥꯏꯅꯕ ꯁꯅꯕ ꯇꯥꯔꯦꯅꯦ ꯑꯗꯣ ꯍꯨꯃꯥꯡ ꯑꯦ ꯑꯗꯨꯝ ꯆꯛ ꯆꯪꯅꯤꯡꯉꯥꯏꯅꯦꯗ
ꯇꯨꯝꯕ ꯅꯨꯡꯉꯥꯏ ꯅꯤꯡꯉꯥꯏ
ꯍꯣꯏ ꯍꯣꯏ ꯉꯥꯏꯌꯣꯀꯣ ꯑꯩꯒꯤ ꯃꯈꯣꯟꯗꯨ ꯍꯜꯂꯤꯛ ꯍꯜꯂꯛꯇꯤ ꯃꯥꯜꯂꯦ ꯅꯪꯒꯤ ꯃꯈꯣꯟꯗꯣ ꯍꯟꯕ꯭ꯔꯥ ꯍꯟꯗꯦ
ꯍꯟꯗꯤꯌꯦ ꯑꯩꯉꯣꯟꯗꯗꯤ
ꯍꯟꯗꯦꯀꯣ
ꯑꯥ
ꯑꯩꯒꯤꯗꯣ ꯍꯜꯂꯛꯄ ꯃꯥꯜꯅꯦ ꯎꯝ ꯎꯝ ꯌꯥꯔꯦ ꯌꯥꯔꯦ ꯍꯧꯖꯤꯛꯇꯤ
ꯑꯥ ꯑꯥ
ꯎꯝ ꯁꯦ ꯅꯪꯒꯤ ꯏꯟꯁꯥꯡ ꯈ꯭ꯋꯥꯏꯗꯒꯤ ꯊꯣꯡꯕ ꯍꯩ
ꯑꯗꯨꯏ ꯆꯥꯛ ꯏꯟꯁꯥꯡ ꯗꯣ ꯃꯥꯏꯗꯦꯗ
ꯏꯍꯦ ꯅꯨꯡꯉꯥꯏꯔꯣꯏꯗꯧꯔꯤꯗ ꯑꯗꯨꯗꯤ
ꯐꯒꯤꯗꯕꯅꯤ ꯍꯥꯏꯌꯦ ꯍꯩꯗꯤ ꯍꯩꯌꯦꯕꯀꯣ ꯑꯗꯨꯝ ꯍꯥꯏꯗꯤ ꯊꯣꯡꯕꯗꯤ ꯑꯗꯨꯕꯨ ꯌꯥꯝ ꯍꯪꯕꯗꯣ ꯑꯗꯨꯗꯤ ꯍꯩꯇꯦꯕ
ꯑꯗꯨ ꯐꯔꯦ ꯐꯔꯦ ꯑꯥ ꯈ꯭ꯋꯥꯏ ꯈ꯭ꯋꯥꯏꯗ ꯊꯣꯡꯕ ꯍꯩꯕꯗꯤ ꯀ꯭ꯔꯤꯔꯣ
ꯑꯥ ꯑꯣꯛꯁꯥ ꯑꯣꯏꯔꯝꯅꯤ
ꯎꯝ ꯑꯁ ꯍꯥꯎꯅꯤ ꯍꯦ ꯑꯩ ꯑꯣꯛꯁꯥ ꯍꯥꯏꯔꯒ ꯀꯩꯅꯣꯒꯤꯗꯤ ꯆꯥꯔꯦꯕ
ꯀꯔꯤ
ꯑꯥ ꯍꯧꯖꯤꯛ ꯔꯣꯡꯃꯩꯈꯣꯏꯒꯤꯗꯤ ꯆꯥꯔꯦꯕ ꯅꯣꯏꯒꯤꯗꯤ ꯆꯥꯗ꯭ꯔꯤꯅꯦ
ꯑꯁ ꯊꯣꯡꯕꯕꯨ ꯌꯥꯝ ꯇꯣꯡꯉꯥꯟꯗꯕ꯭ꯔꯅꯦ ꯅꯣꯏꯗꯤ ꯀꯃꯥꯏꯅ ꯊꯣꯡꯒꯦ
ꯑꯦ ꯑꯗꯨ ꯃꯠ ꯀꯩꯅꯣ ꯂꯩꯌꯦꯅ ꯏꯃꯥꯗꯣ ꯀꯩꯅꯣꯅꯦꯕ ꯏꯃꯥꯗꯨ ꯇꯥꯡꯈꯨꯜꯅꯦꯕꯀꯣ
ꯑꯣ
ꯗꯨ ꯏꯃꯥꯈꯣꯏꯅ ꯊꯣꯡꯕ ꯑꯃꯨꯛꯀ ꯌꯥꯝ ꯇꯣꯡꯉꯥꯜꯂꯦ
ꯑꯣ ꯑꯗꯨꯗꯤ ꯅꯪꯗꯤ ꯗꯥꯎ ꯌꯥꯝ ꯐꯩꯅꯦ ꯅꯃꯥ ꯍꯣꯏꯒꯤ ꯈꯣꯡꯕꯁꯨ ꯆꯕ ꯐꯪꯕ
ꯍꯣꯏ
ꯊꯣꯡꯉꯤ ꯅꯣꯏꯒꯤ ꯁꯥꯏꯒꯁꯨ ꯆꯥꯕ ꯐꯪꯕ ꯑꯥ
ꯑꯗꯨ ꯅꯣꯏ ꯅꯣꯏꯒ ꯑꯩꯈꯣꯏ ꯀꯩꯅꯣꯗꯨ ꯂꯣꯟꯗꯨ ꯃꯅꯥꯝꯅꯦ ꯑꯩꯈꯣꯏꯁꯨ
ꯑꯩꯈꯣꯏ ꯈꯤꯇꯪꯗꯤꯀꯣ
ꯍꯣꯏ ꯑꯗꯨꯝ ꯃꯔꯦꯛ ꯃꯔꯛ ꯃꯔꯛ ꯃꯔꯛꯇꯀꯣ ꯑꯗ ꯅꯍꯥꯟ ꯑꯩ ꯀꯩꯅꯣ ꯀꯥꯔꯤꯉꯩꯗ ꯃꯔꯥꯝ ꯗꯣꯟ ꯕꯣꯁꯀꯣꯗ ꯒ꯭ꯔꯦꯖꯨꯑꯦꯁꯟ ꯇꯧꯔꯤꯉꯩꯗ ꯑꯩꯒꯤ ꯃꯈꯥꯗ ꯃꯤ ꯑꯃ ꯐꯝꯂꯝꯕ ꯑꯗꯨ ꯐꯝꯂꯝꯂꯒ ꯑꯩꯈꯣꯏ ꯃꯁꯦꯟꯁꯤ ꯑꯩꯈꯣꯏ ꯃꯁꯦꯟ ꯍꯥꯏꯕꯗꯤ ꯑꯩꯒꯤ ꯖꯥꯠꯀꯤ ꯃꯁꯦꯟꯁꯦ ꯋꯥꯔꯤ ꯁꯥꯔꯤꯕꯅꯦꯕ ꯑꯩꯈꯣꯏ ꯂꯣꯟꯗ ꯋꯥꯔꯤ ꯁꯥꯔꯒ ꯃꯤ ꯑꯃꯕꯗꯨ ꯍꯥꯏ ꯊꯤꯔꯤꯕꯝꯅꯦꯕ ꯑꯗꯨ ꯃꯈꯥꯗ ꯐꯝꯂꯤ ꯅꯨꯄꯥꯗꯣ ꯍꯥꯏꯈꯤꯔꯤ ꯃꯦꯝ ꯃꯥꯒꯤ ꯀ꯭ꯔꯤ ꯀꯥꯔ ꯑꯗꯨꯝ ꯖꯣꯛ ꯑ ꯍꯥꯏꯕ ꯋꯥꯅꯤꯗ ꯑꯩꯈꯣꯏꯁꯦ ꯋꯥꯔꯤ ꯑꯗꯨꯝ ꯁꯥꯕ ꯋꯥꯅꯦꯕ ꯅꯣꯏꯅ ꯍꯥꯏꯕꯗꯨꯣ ꯀ꯭ꯔꯤꯅꯦꯕ ꯍꯧꯖꯤꯛ ꯀꯅ ꯍꯧꯖꯤꯛ ꯃꯈꯥꯒꯤ ꯅꯨꯄꯥꯗꯨꯅ ꯍꯥꯏꯝ ꯍꯣꯏ ꯍꯣꯏ ꯀ꯭ꯔꯤꯅꯦꯕ ꯑꯩꯅꯪ ꯍꯥꯏꯔꯛꯄ
ꯈꯤꯇꯪ ꯒ꯭ꯌꯥꯟ ꯇꯥꯕꯗꯣ ꯈꯤꯇꯪ ꯂꯥꯏꯛ
ꯍꯣꯏ ꯍꯣꯏ ꯍ ꯑꯗꯨꯒꯤ ꯎꯝ ꯑꯗꯨꯒꯤ ꯑꯗꯨ ꯅꯨꯃꯤꯠꯇ ꯈꯪꯅ ꯑꯁ ꯄꯨꯡꯉꯥꯡ ꯉꯥꯡꯗꯕꯅ ꯐꯔꯦꯕ ꯑꯣꯏꯅ ꯎ ꯑꯗꯨꯒ ꯑꯃ ꯑꯩꯈꯣꯏꯁꯨ ꯃꯅꯝꯅꯦ ꯍꯣꯏ ꯑꯁ ꯀꯩꯁꯨ ꯑꯦ ꯐꯥꯒꯤ ꯇꯧꯅꯤꯗꯕ ꯑꯩ ꯑꯗꯨ ꯀꯔꯤ ꯀꯔꯥ ꯍꯥꯏꯔ ꯇꯣꯛꯈ꯭ꯔꯕꯅꯤ
ꯀꯅꯥ ꯀ ꯀꯅꯥ ꯍꯏ ꯍꯥꯏꯕ
ꯑꯃ ꯑꯩꯈꯣꯏꯁꯨ ꯃꯅꯥꯏꯌꯦ ꯑ ꯔꯃꯥꯏꯈꯁꯨ ꯃꯅ
ꯔꯣꯡ ꯃꯈꯩꯈꯣꯏꯁꯨ ꯃꯥꯟꯅꯩ ꯅꯣꯏꯒꯤꯕꯨꯗꯤ ꯈꯪꯗ꯭ꯦ ꯑꯗꯨꯕꯨ ꯔꯣꯡ ꯃꯈꯈꯣꯏꯗꯤ ꯃꯥꯟꯕꯅꯦ
ꯎꯝ
ꯑꯗꯨꯗ ꯅꯪꯅ ꯑꯣꯛꯆꯥ ꯆꯥꯕꯗ ꯔꯣꯡꯃꯩ ꯍꯣꯏꯒꯤꯅ ꯍꯧꯕ꯭ꯔꯥ ꯅꯣꯏ ꯅꯃꯥ ꯍꯣꯏ ꯁ꯭ꯋꯥꯏꯗꯒꯤ ꯍꯧꯕ꯭ꯔꯥ ꯭ꯔꯣ ꯅꯣꯏꯒꯤ ꯅ ꯍꯥꯎꯕ꯭ꯔꯥ
ꯑꯌꯥꯝꯕ ꯏꯃꯥꯅ ꯊꯣꯡꯕꯅꯤꯅ ꯏꯃꯥꯈ ꯑꯣꯏꯅ ꯍꯥꯎꯋꯦꯗ
ꯑꯦ ꯅꯪꯗꯤ ꯊꯋꯥꯏꯗ꯭ꯔꯣ
ꯎꯝ ꯈꯪꯗꯦ ꯀꯔꯝ ꯍꯥꯏꯅ ꯍꯥꯏꯁꯤꯔꯣ ꯏꯃꯥꯅꯗꯤ ꯍꯧꯖꯤꯛꯐꯥꯎ ꯑꯩꯁꯦ ꯆꯥꯛ ꯌꯦꯟꯁꯥꯡ ꯊꯣꯡꯕ ꯍꯩꯇꯦꯅ ꯂꯩꯗꯤ ꯂꯩꯌꯦꯦ ꯆꯍꯤ ꯃꯉꯥ ꯏꯊꯟꯗ ꯂꯩꯕꯅꯦꯕ ꯑꯗꯨ ꯃꯇꯝꯗ ꯍꯣꯏ ꯈꯔꯗꯤ ꯊꯣꯡꯕ ꯂꯩꯔꯦ
ꯃ ꯇꯅ ꯁꯟꯁ ꯂꯩꯗꯅꯨꯇꯤ ꯊꯣꯡꯝꯅꯤꯅ ꯑꯗꯨꯗꯤ ꯑꯁꯃꯥꯏꯅ ꯍꯥꯞꯄꯗꯤ ꯍꯥꯎꯕ ꯍꯥꯎꯗꯕꯗꯤ ꯐꯪꯉꯕꯅꯤꯗ
ꯍꯥ
ꯅꯪ ꯃꯊꯟꯇ ꯂꯩꯕꯅꯤꯅ ꯑꯁꯤꯗ ꯑꯁꯤ ꯍꯥꯞꯄꯗꯤ ꯍꯧꯒꯅꯤ ꯍꯥꯞꯇꯗꯤ ꯍꯧꯔꯣꯏ ꯍꯥꯏꯅ ꯀꯩꯅꯣ ꯈꯟꯕꯗꯣ
ꯍꯣꯏ ꯍꯣꯏ
ꯍꯥꯏꯔꯅꯤꯗꯅ
ꯈꯪꯗꯦ ꯀꯔꯝꯍ ꯍꯥꯏꯅ ꯍꯥꯏꯁꯤꯔ ꯑꯗꯣ ꯑꯩꯅ ꯑꯗꯨꯝ ꯃꯔꯨꯞꯁꯤꯡ ꯆꯥꯛ ꯀꯧꯕ ꯈꯣꯠꯄ ꯇꯧꯕ ꯑꯗꯨꯗꯗꯤ ꯑꯗꯨꯝ ꯑꯦ ꯅꯪ ꯆꯥꯛ ꯌꯦꯟꯁꯥꯡꯗꯤ ꯐꯖꯅ ꯊꯣꯡꯕ ꯍꯩꯔꯦ ꯈꯣꯠꯂꯦ ꯑꯗꯨꯝ ꯍꯥꯏꯐꯦꯠ ꯃꯔꯛ ꯃꯔꯛꯇ ꯍꯥꯏꯔꯦ ꯑꯗꯨ ꯍꯧꯖꯤꯛ ꯀꯩꯅꯣ ꯍꯥꯏꯕ ꯍꯥ
ꯃꯥ ꯌꯥꯝ ꯄꯣꯡꯅꯝꯅꯦ ꯑꯗꯨꯃꯥꯏꯅ ꯍꯥꯏꯔꯛꯄꯗ
ꯍꯥꯏꯕꯁꯤꯗꯤ ꯂꯩꯇ꯭ꯔꯦ ꯑꯩꯈꯣꯏꯗ
ꯎꯝ
ꯑꯗꯨ ꯑꯩꯅ ꯆꯥꯛ ꯌꯦꯟꯁꯥꯡ ꯊꯣꯡꯕꯗꯤ ꯑꯩꯗꯤ ꯁꯥꯒꯨꯝꯕ ꯊꯣꯡꯕꯗꯨꯀꯣ
ꯎꯝ
ꯃꯁꯂꯥꯒꯨꯝꯕ ꯀꯌꯥ ꯍꯥꯞꯅꯤꯡꯗꯦ ꯑꯗꯨꯝ ꯈꯔ ꯈꯔꯗꯤ ꯍꯥꯞꯆꯤꯜꯂꯦ
ꯑꯁ ꯍꯥꯏꯗꯤ ꯌꯥꯝ ꯍꯥꯞꯄ ꯅꯥꯎꯋꯦꯗ
ꯒꯌꯥꯁ ꯑꯩꯗꯤ ꯆꯥꯕ ꯍꯩꯇꯦ ꯑꯃꯨꯛ ꯀꯣꯏ ꯃꯁꯂꯥ ꯌꯥꯝꯈ꯭ꯔꯗꯤ ꯍꯥꯞꯇꯦ ꯍꯥꯞꯅꯤꯕ ꯑꯗꯨꯕꯨ ꯆꯥꯡ ꯑꯃꯗꯨ ꯑꯗꯨꯝ ꯈꯔ ꯈꯔ ꯈꯔ ꯈꯔ ꯊꯥꯛꯆꯤꯟꯕ ꯂꯣꯏꯅ
ꯎꯝ ꯅꯪ ꯍꯧꯖꯤꯛꯇꯤ ꯍꯣꯁꯇꯦꯜꯗ ꯂꯩꯕ꯭ꯔꯣ
ꯍꯣꯁꯇꯦꯜꯗ ꯂꯩꯑꯦ ꯍꯣꯏ ꯑꯗꯨ ꯍꯣꯁꯇꯦꯜꯗ ꯂꯩꯑꯦ ꯉꯁꯤ ꯑꯉꯥꯡꯁꯤꯡ ꯂꯣꯏꯅ ꯆꯠꯈ꯭ꯔꯦ ꯍꯌꯦꯡ ꯑꯣꯖꯥꯁꯨ ꯂꯣꯏ ꯆꯠꯈ꯭ꯔꯅꯤ ꯍꯣꯏ
ꯑꯣ ꯅꯪꯗꯤ ꯆꯠꯂ
ꯑꯩꯗꯤ ꯖꯔꯣꯝꯗꯤ ꯍꯟꯕ ꯌꯥꯗꯕꯅꯤꯅ
ꯎꯝ
ꯍꯟꯕꯕꯨꯗꯤ ꯌꯥꯗꯤ ꯌꯥꯏ ꯏꯝꯐꯥꯜꯗ ꯂꯩꯕꯗꯤ ꯌꯥꯏ
ꯍꯣꯏ ꯑꯗꯨꯝ ꯏꯝꯐꯥꯜꯗ ꯂꯥꯛꯑꯗꯤ ꯑꯗꯨꯗ ꯀꯥꯅꯤꯡꯉꯁꯨ ꯑꯗꯨꯝ ꯌꯥꯔꯅꯤꯗ ꯍꯥꯏꯗꯤ
ꯍ ꯅꯠꯇꯦ ꯏꯃꯥꯟꯅꯗꯤ ꯏꯝꯐꯥꯜꯗ
ꯍꯣꯏ ꯅꯣꯏ ꯅꯣꯏ ꯅꯣꯏ ꯒ꯭ꯔꯨꯞꯨꯝꯗꯨꯗꯤ ꯍꯪꯗꯦ ꯀꯩꯅꯣꯗ ꯍꯥꯏꯦ ꯅꯦꯁꯅꯥꯎꯇꯤꯕꯤꯗ
ꯏꯃꯥꯅꯗꯤ ꯏꯝꯐꯥꯜ ꯑꯗꯨꯝ ꯏꯝꯐꯥꯜꯗ ꯂꯩꯈ꯭ꯔꯣꯅ ꯍꯥꯏꯕꯅꯦꯕ ꯂꯥꯛꯂꯒ ꯑꯗꯨꯕꯨ ꯐ꯭ꯂꯥꯏꯠꯀꯤ ꯇꯤꯛꯀꯦꯠꯇꯨ ꯂꯤꯁꯤꯡ ꯇꯔꯥ ꯇꯨꯌꯦꯜꯞ ꯊꯥꯎꯖꯟ ꯌꯥꯎꯕ ꯀꯗꯥꯏ ꯑꯗꯨꯗꯤ
ꯑꯁ ꯀꯩꯒꯤꯅꯣ ꯏꯔꯥꯡ ꯊꯣꯛꯥꯎꯕꯤꯔꯣ
ꯑ ꯅꯠꯇꯦ ꯅꯠꯇꯦ ꯗꯔꯦ ꯀꯛꯀꯗꯧꯋꯤ ꯀꯣ ꯎꯝ ꯀꯅꯥꯗ ꯀ ꯆꯄꯕꯨꯗꯤ ꯌꯥꯗ ꯌꯥ ꯑꯗꯨ ꯀꯅꯥꯗ꯭ꯔꯦ ꯑꯩ ꯀꯣꯏꯕ ꯑꯣꯏꯅ ꯆꯠꯈ꯭ꯔꯒꯦ ꯂꯤꯁꯤꯡ ꯇꯔꯥꯅꯤꯊꯣꯏꯗꯨꯅ ꯅꯠꯇꯅ ꯐꯔꯗ ꯑꯃꯅꯍ ꯎꯝ ꯀꯩꯅꯣꯗ ꯁꯤꯂꯣꯡꯗ ꯍꯥꯟꯈ꯭ꯔꯒꯦ ꯑꯃꯨꯛꯀ
ꯍꯜꯂꯣ
ꯎꯝ
ꯑꯗꯨꯗꯤ ꯑꯗꯨꯝ ꯅꯪ ꯑꯗꯨꯝ ꯂꯥꯛꯑꯅꯤ ꯄꯨꯟꯁꯤꯒꯤ ꯑꯣꯏꯅ ꯑꯗꯨꯝ ꯂꯩꯔꯅꯤꯅ ꯑꯁꯤꯗꯗꯤ
ꯍꯣꯏꯣꯏ ꯑꯗꯨ ꯃꯔꯨꯞꯁꯤꯡꯅꯁꯨ ꯀꯧ ꯑ ꯀꯧꯔꯤꯕꯀꯣ ꯑꯃꯨꯛꯀ ꯐꯨꯠꯕꯣꯜ ꯑꯁꯤ ꯁꯤꯅꯥꯁꯦ ꯑꯁꯤ ꯇꯧꯁꯦꯅ
ꯑꯣ
ꯂꯩꯕꯨꯗꯤ ꯑꯗꯨꯔꯣꯝꯗ ꯑꯣꯏꯅ ꯂꯩꯅꯤꯡꯒꯗ꯭ꯔ ꯂꯩꯕꯗꯤ ꯑꯩꯗꯤ ꯍꯥꯏꯕꯗꯤ ꯑꯗꯨꯝ ꯁꯅꯥꯕ ꯈꯣꯠꯄ ꯆꯠꯄ ꯅꯅꯀꯣ ꯎ
ꯑꯣꯖꯥ ꯇꯧꯕꯗ ꯋꯥꯗ꯭ꯔꯥ
ꯍꯣꯏ ꯅꯨꯡꯉꯥꯏꯕꯁꯨ ꯅꯨꯡꯉꯥꯏꯌꯦ ꯑꯃꯣꯝꯗꯤ ꯋꯥꯁꯨ ꯋꯥ
ꯎꯝ ꯅꯍꯥꯟ ꯑꯩꯣꯏ ꯑꯩ ꯊ ꯊꯥꯔꯒ ꯊꯣꯛꯄ ꯀꯥꯟꯗꯀꯣ
ꯍꯣꯏ ꯎꯝ
ꯑꯗꯨꯒꯤ ꯑꯩꯈꯣꯏ ꯄ꯭ꯔꯤꯟꯁꯤꯄꯜ ꯑꯩꯈꯣꯏꯒꯤ ꯁ꯭ꯀꯨꯜꯒꯤ ꯄ꯭ꯔꯤꯟꯁꯤꯄꯜ ꯑꯩꯈꯣꯏꯅ ꯎꯝ ꯔꯤꯖꯜ ꯊꯣꯛꯇ꯭ꯔꯤꯉꯩꯗ ꯂꯩꯌꯣ ꯑꯗꯨꯒ ꯑꯣꯖꯥ ꯑꯗꯨꯝ ꯑꯉꯥꯡꯁꯤꯡꯕꯨꯀꯣ ꯃꯇꯦꯡ ꯄꯥꯡꯕꯤꯌꯣꯅ ꯍꯥꯏꯕ ꯎ ꯋꯥꯕꯅ ꯑꯩ ꯊꯥ ꯑꯃ ꯊꯥ ꯑꯃ ꯑꯅꯤꯗꯤ ꯌꯧꯔꯝꯃꯣꯏ ꯑꯩꯅ ꯂꯩꯕꯗꯣ
ꯎꯝ
ꯋꯥꯕꯗꯣ ꯑꯍꯤꯡꯐꯥꯎ ꯂꯥꯛꯑꯒ ꯆꯥꯛꯃꯤꯅꯥꯥꯡꯐꯥꯎ ꯐꯥꯎ ꯊꯣꯡꯅꯤꯡꯗꯦꯕ ꯊꯣꯡꯗꯕꯗꯣ
ꯋꯥꯝꯅꯦꯗ ꯋꯥꯝꯅꯦ ꯑꯉꯥꯡꯗ ꯀꯩꯅꯣ ꯇꯧꯕꯗꯤꯀꯣ
ꯎꯝ ꯃꯣꯏꯗꯤ ꯈꯪꯗꯕꯅꯤꯅ ꯆꯥꯏꯑꯁꯨ ꯆꯥꯏꯌꯦꯅꯁꯨ ꯈꯪꯉꯣꯏꯕꯀꯣ
ꯎꯝ
ꯁꯣꯡꯕꯤꯤꯗ
ꯑꯗꯨꯒ ꯑꯩꯈꯣꯏꯔꯣꯝꯒꯤꯗꯨ ꯑꯃꯨꯛꯀ ꯑꯁ ꯑꯁꯤ ꯁꯦꯝꯒꯗꯧꯕ ꯂꯦꯁꯦꯟ ꯄ꯭ꯂꯥꯟ ꯍꯥꯏꯅ ꯂꯩ ꯃꯣꯏꯒꯤ ꯑꯁ ꯑꯗꯨ ꯁꯦꯝꯗ ꯋꯥꯕꯗ ꯑꯃꯔꯣꯝꯗꯤ ꯍꯣꯏ ꯀꯩꯅꯣ ꯇꯧꯕꯗꯤ ꯅꯨꯡꯉꯥꯏꯌꯦ ꯑꯉꯥꯡꯁꯤꯡ ꯑꯗꯨꯝ ꯂꯩꯃꯤꯟꯅꯕꯗꯨꯀꯣ ꯎꯝ
ꯑꯗꯨꯏ ꯍꯣꯏ ꯏꯟꯇꯔꯦꯁ ꯃꯁꯥ ꯃꯁꯥ ꯏꯟꯇꯔꯦꯁꯇꯁꯨ ꯂꯩꯌꯦꯅꯀꯣ ꯑꯗꯨꯗꯤ
ꯌꯦꯁ ꯌꯦꯁ ꯎꯝ ꯍꯣꯏ ꯍꯣꯏ ꯃꯁꯥꯒꯤ ꯏꯟꯇ꯭ꯔꯦꯁꯇ ꯑꯗꯨꯝ ꯂꯩꯔꯤ ꯂꯩ ꯑꯩꯗꯤ ꯍꯣꯏ ꯏꯃꯥꯗꯁꯨ ꯑꯣꯖꯥ ꯑꯣꯏꯕꯀꯣ ꯑꯗꯨ ꯊꯥꯔꯇꯤ ꯌꯔꯁꯀꯨꯝꯕ ꯁꯨꯔꯦ ꯏꯃꯥ ꯑꯣꯖꯥ ꯇꯧꯕ ꯑꯗꯨꯗꯣ ꯍꯣꯏ ꯀꯩꯅꯣ ꯑꯦꯛꯖꯥꯝꯁꯨ ꯑꯩ ꯊꯥꯗꯤ ꯊꯥꯔꯤ ꯑꯗꯨꯕꯨ ꯑꯩꯒꯤ ꯀꯔꯤ ꯍꯥꯏꯅꯤ ꯏꯃꯥꯒꯤ ꯂꯧꯈ꯭ꯔ ꯃꯥꯜꯂꯦ ꯑꯩꯁꯨ ꯑꯉꯥꯡꯁꯤꯡꯒ ꯂꯩꯕ ꯈꯣꯠꯄ ꯉꯁꯥꯏ ꯑꯩꯅ ꯍꯥꯏꯕꯒꯨꯝꯅ ꯑꯉꯥꯡꯁꯤꯡ ꯐꯨꯕ ꯈꯣꯠꯄ ꯇꯧꯗ꯭ꯔꯁꯨ ꯀꯤꯌꯦꯕ ꯈꯣꯕꯗ ꯌꯥꯝ ꯎꯝ ꯑꯗꯨꯒꯤ ꯀ꯭ꯋꯥꯂꯤꯇꯤꯗꯨ ꯏꯃꯥꯒꯤ ꯀ꯭ꯋꯥꯂꯤꯇꯤꯗꯨ ꯂꯣꯏ ꯆꯪꯈ꯭ꯔ ꯃꯥꯜꯂꯦ ꯑꯗꯨ ꯕꯦꯛ
ꯑꯗꯨꯅ ꯐꯩꯗ ꯍꯥꯏꯗꯤ ꯃꯤꯅꯁꯨ ꯌꯥꯝ ꯋꯥꯡꯅ ꯈꯟꯅꯤꯕꯀꯣ ꯃꯉꯣꯠꯁꯤꯕꯁꯨ ꯃꯒꯨꯟ ꯂꯩꯅ ꯂꯩꯕꯗꯣ
ꯏꯅꯥꯎꯁꯤ ꯅꯥꯗ꯭ꯔꯦ ꯁꯤꯅꯦꯗ ꯅꯪꯉꯁꯤꯗꯤ
ꯆꯝꯒꯗꯕ ꯃꯥꯜꯂꯦꯕ ꯉꯧꯁꯤꯟꯅꯒꯗꯕ ꯃꯤ ꯉꯧꯁꯤꯟꯅꯒꯗꯕ ꯃꯤ ꯑꯃꯛ ꯀꯃꯟꯗꯦꯕ ꯑꯗꯨꯒꯤ ꯍꯥꯏꯕꯗꯨꯗ ꯍꯥꯏꯗꯤ ꯑꯣꯔꯤꯖꯤꯅꯦꯜꯒ ꯑꯗꯨꯝ ꯈꯪꯉꯦꯅꯀꯣ ꯃꯥꯁ ꯇꯝ ꯍꯥꯏꯕꯗ ꯃꯤ ꯈꯔꯗꯤ ꯀꯣ ꯇꯧꯔꯛꯑꯒ ꯌꯥꯝ ꯎꯁꯤ ꯐꯠꯇꯕꯁꯨ ꯂꯩꯌꯦꯕꯀꯣ
ꯍꯣꯏ ꯍꯣꯏ ꯍꯣꯏ ꯑꯩꯈꯣꯏꯒꯤ ꯏꯃꯨꯡꯗꯁꯨ ꯅꯣꯏ ꯂꯧꯕ ꯌꯥꯝ ꯂꯩꯕꯅꯦ
ꯀ
ꯅꯣꯏꯒꯤ ꯅꯣꯏꯒꯤ ꯀꯩꯅꯣ ꯂꯧꯕ ꯌꯥꯝ ꯂꯩꯕꯅꯦꯕ ꯍꯧꯖꯤꯛ ꯈꯨꯟꯁꯥ ꯈꯨꯈꯜꯂꯣꯝꯗꯒꯤ ꯑꯥ ꯍꯣꯏ ꯍꯣꯏ ꯑꯗꯨꯔꯣꯝꯗꯒꯤ
ꯑꯣ ꯐꯥꯕ꯭ꯔꯣꯉꯩꯗꯤ ꯅꯣꯏ ꯃꯤ ꯅꯣꯏꯒꯤ ꯃꯤꯁꯤꯡꯅ ꯐꯥꯕ꯭ꯔꯥ ꯑꯩꯈꯣꯏꯒꯤ ꯃꯤꯁꯤꯡꯅ ꯐꯥꯕ꯭ꯔꯥ
ꯑꯦ ꯐꯩꯗ ꯅꯣꯏ ꯅꯣꯏ ꯃꯤ ꯑꯗꯨꯝ ꯐꯩꯗꯣ ꯑꯩꯈꯣꯏꯒꯤꯗꯤ ꯐꯩ ꯍꯥꯏꯁꯤꯔꯥ ꯐꯠꯇꯦ ꯍꯥꯏꯁꯔꯥ ꯈꯪꯗ꯭ꯔꯦ
ꯎ
ꯎ
ꯄꯥꯏꯒꯤꯗꯅ ꯃꯣꯏꯁꯨ ꯃꯤ ꯑꯇꯩ ꯑꯇꯩ ꯈꯨꯣꯟꯗ ꯍꯥꯏꯗꯤ ꯑꯇꯣꯞꯄ ꯈꯨꯟꯗ ꯂꯥꯛꯄꯅꯤꯅ ꯃꯣꯏꯁꯨ
ꯐꯠꯇꯦꯅ ꯃꯤ ꯍꯥꯏꯗꯤ ꯄꯥꯈꯠꯄ ꯑꯗꯨꯏ ꯑꯣꯏꯔꯝꯅꯤꯗꯅ
ꯑꯩꯅꯗꯤ ꯑꯩꯒꯤꯗꯤ ꯏꯃꯥ ꯍꯥꯟꯅ ꯑꯩꯅ ꯀꯥꯎꯋꯦꯕꯀꯣ ꯍꯧꯖꯤꯛꯀꯤ ꯃꯍꯜꯗꯨꯗꯤ ꯌꯥꯝ ꯐꯩ ꯑꯩꯕꯨꯣꯦ ꯆꯠꯕꯧꯈꯠꯄ